ꯇꯔꯕ‌ꯣ ꯇꯔꯕ‌ꯣ
ꯇꯥꯔꯦ ꯇꯥꯔꯦ
ꯀꯩꯗꯧꯅꯣ ꯑꯁ ꯆꯥꯛ ꯆꯥꯔꯤ ꯅꯪꯗꯤ ꯁꯥꯔꯕꯣ
ꯁꯥꯗ꯭ꯔꯤꯌ‌ꯦ
ꯑꯁ ꯀꯩꯅꯣ ꯆꯥꯛ ꯌꯥꯝ ꯊꯦꯡꯉꯤꯗ
ꯑꯁ ꯉꯁꯥꯏꯗꯣ ꯊꯕꯛ ꯑꯃ ꯆꯠꯊꯣꯛꯄ ꯍꯣꯁꯄꯤꯇꯥꯜꯗ ꯆꯠꯊꯣꯛꯄ ꯑꯗꯨꯒꯤ
ꯑꯣ ꯅꯣꯏ ꯀꯅꯥ ꯀꯅꯥ ꯉꯝꯗꯕ ꯂꯩꯒꯦ
ꯑ ꯑꯩ ꯍꯧꯗꯣꯡꯗ‌ꯣ
ꯑꯥ
ꯚꯦꯇꯤꯅꯔꯤꯗꯅꯤꯗ ꯍꯗꯣꯡꯗ‌ꯣ ꯉꯝꯗ꯭ꯔꯒ ꯂꯩꯕ ꯑꯗꯨꯒꯤ
ꯑꯣ ꯚ‌ꯦꯇꯤꯅꯦꯔꯤ ꯑꯣ ꯑꯣ ꯑꯆꯥ ꯑꯆꯥ ꯆꯥ ꯑꯣ ꯑꯁ ꯅꯪ ꯍꯧꯗꯣꯡ ꯌꯥꯝ ꯂꯨꯅ ꯇꯧꯕ ꯃꯥꯜꯂꯤꯗ
ꯍꯣꯏꯗ ꯍꯧꯗꯣꯡꯕꯗꯤ ꯂꯨꯅ ꯇꯧꯕꯅꯦ
ꯑꯣ ꯅꯪꯒꯤ ꯍꯧꯗꯣꯡ ꯀꯌꯥ ꯂꯩꯔꯤꯅꯣ
ꯑꯅꯤ ꯂꯩꯌꯦ ꯑꯃꯗꯣ ꯉꯝꯗꯕ ꯃꯥꯗꯣ ꯏꯁꯄꯥꯏꯅꯦꯜ ꯀꯣꯔꯠ ꯐ꯭ꯔꯦꯛꯆꯔ ꯑꯣꯏꯌꯦ ꯍꯥꯏꯕ ꯀꯩꯅꯣ
ꯑꯣ ꯃꯊꯛꯇꯒꯤ ꯇꯥꯔꯛꯄꯒꯨꯝꯕ ꯇꯧꯕ꯭ꯔꯥ ꯃꯊꯛꯇꯒꯤ ꯌꯨꯝꯕ ꯇꯥꯔꯛꯄ꯭ꯔꯣ ꯀꯃꯥꯏꯅ ꯇꯧꯒꯦ
ꯈꯪꯗꯦꯅꯦ ꯃꯥꯗꯣ ꯃꯃꯥꯒꯤ ꯁꯪꯒꯣꯝꯗꯣ ꯐꯖꯅ ꯊꯛꯇꯕ ꯃꯥꯜꯂꯦꯕ ꯑꯗꯨꯒꯤ ꯟꯅ ꯃꯥꯏꯗꯣ ꯚꯤꯇꯥꯃꯤꯟ ꯋꯥꯠꯄ ꯍꯥꯏꯇꯥꯔꯦꯀꯣ
ꯑꯣ ꯑꯆꯥꯆꯥꯆꯥ
ꯑꯗꯨꯒꯤ ꯄ꯭ꯔꯣꯕ꯭ꯂꯦꯝꯅꯤꯗ ꯃꯥꯒꯤꯗꯣ
ꯑꯣ
ꯎꯝ
ꯐꯩꯅꯤ ꯍꯧꯗꯣꯡꯁꯨ ꯐꯗꯤ ꯐꯕꯅꯤ ꯂꯩꯃꯤꯟꯅꯕ ꯅꯨꯡꯉꯥꯏꯕꯅꯦ ꯃꯣꯏꯗꯣ
ꯍꯣꯏ ꯅꯨꯡꯉꯥꯏꯦ ꯅꯨꯡꯉꯥꯏ
ꯑꯩꯣꯏꯗꯤ ꯍꯥꯏꯗꯤ ꯁꯦꯕꯥꯒꯨꯝꯕ ꯌꯥꯝ ꯋꯥꯗꯦꯗꯅ
ꯑꯥꯎ
ꯍꯧꯖꯤꯛꯐꯨ ꯒꯥꯔꯤ ꯏꯟꯁꯥꯡ ꯊꯣꯡꯉꯤꯅꯣ
ꯑꯩ ꯀꯥꯡꯁꯣꯏ ꯆꯥꯔꯒꯦ ꯉꯁꯤ
ꯀꯛꯊꯣꯏ ꯆꯥꯒꯦ
ꯑꯥꯎ
ꯑꯣ ꯀꯅꯥ ꯀꯅꯥ ꯆꯥꯃꯤꯟꯅꯒꯦ ꯅꯪꯕꯣ
ꯑꯩ ꯏ ꯊꯟ ꯈꯀꯅꯤꯗ ꯑꯗꯣ ꯉꯁꯤꯗꯤ ꯆꯥꯛ ꯆꯥꯃꯤꯟꯅꯁꯦ ꯍꯥꯏꯅ ꯂꯩꯌꯦ ꯃꯣꯏ ꯆꯤꯛꯀꯦꯟ ꯊꯣꯡꯉꯒ ꯑꯗꯨꯕꯨ ꯑꯩꯗꯤ ꯀꯥꯡꯁꯣꯏ ꯑꯣꯏꯅ ꯊꯣꯡꯉꯦꯕꯀꯣ
ꯑꯣ
ꯍꯥꯏꯗꯤ ꯆꯤꯛꯀꯦꯟ ꯆꯣꯞ ꯑꯃꯨꯛꯀ ꯆꯥꯒꯦꯔꯥ ꯈꯪꯗꯦ
ꯑꯦꯍꯦ ꯅꯪꯗꯤ ꯌꯥꯝ ꯆꯥꯔꯨꯔꯅꯨꯗ ꯃꯁꯥ ꯌꯥꯝ ꯐꯔ ꯂꯩꯕꯅꯤꯅ
ꯑꯁ ꯏ ꯌꯥꯗ꯭ꯔꯦꯅꯦ ꯏ ꯌꯥꯝ ꯆꯣꯜꯂꯤꯅꯦ ꯏ ꯏꯔꯨꯕꯒꯤꯦ ꯏ ꯗꯣꯅꯦꯠ ꯇꯧꯔꯨꯕꯒꯤ ꯍꯣꯏ
ꯑꯁ ꯑꯗꯣ ꯃꯤꯅ ꯍꯥꯏꯅꯕꯗ ꯑꯩꯈꯣꯏꯒꯤ ꯏ ꯗꯣꯅꯦꯠ ꯇꯧꯕꯁꯦ
ꯎꯝ
ꯃꯁꯥ ꯑꯗꯨꯝ ꯆꯥꯎꯈꯠꯂꯛꯑꯦ ꯌꯥꯏꯌꯦꯏ ꯃꯁꯥ ꯈꯔ ꯏꯁꯂꯤꯝ ꯑꯣꯏꯕ ꯃꯤꯁꯦ ꯃꯁꯥ ꯑꯗꯨꯝ ꯂꯣꯏꯈꯠꯂꯛꯏ ꯆꯨꯝꯕ꯭ꯔꯥ ꯈꯪꯗꯦ
ꯑꯗꯨꯒꯤ ꯄꯤꯕꯗꯤ ꯄꯤꯅꯤꯡꯗ꯭ꯔꯕꯅꯤꯕ ꯁꯦꯡꯅ ꯍꯥꯏꯔꯗꯤ ꯑꯗꯣ
ꯑꯣ
ꯑꯗꯨꯣ ꯃꯤ ꯑꯇꯣꯞꯄ ꯅꯠꯇꯕꯀꯣ ꯑꯩꯈꯣꯏ ꯃꯥꯃꯥꯗꯣ ꯃꯥꯒꯤ ꯂꯤꯚꯔ ꯄ꯭ꯔꯣꯕ꯭ꯂꯦꯝ ꯔꯒ ꯁꯤ ꯀꯩꯅꯣ ꯇꯧꯕ ꯑꯗꯨꯒꯤ ꯏ ꯋꯥꯠꯂꯦ ꯍꯥꯏ ꯏꯕꯅꯤꯗ
ꯑꯣ ꯑꯁ ꯑꯗꯨꯁꯨ ꯌꯥꯝ ꯐꯩꯅꯦ
ꯑꯥꯎ
ꯑꯩ ꯑꯩꯅ ꯈꯜꯂꯦꯕ ꯉꯁꯤꯁꯦ ꯅꯪꯁꯦ ꯁꯥꯟꯅꯕ ꯂꯥꯛꯄ ꯎꯗꯦꯅꯀꯣ ꯀꯔꯥꯏ ꯆꯠꯈ꯭ꯔꯕꯅꯣ ꯑꯗꯨꯒꯤ
ꯑꯩ ꯂꯥꯛꯄꯗꯤ ꯂꯥꯛꯑꯦꯕ
ꯑꯥ
ꯍꯧ ꯑ ꯑ ꯍꯧꯗꯣꯡꯒꯤ ꯚꯦꯇꯤꯅꯔꯤ ꯍꯣꯁꯄꯤꯇꯥꯜꯗ ꯆꯠꯂꯒ ꯂꯥꯛꯄꯗꯤ ꯂꯥꯛꯑꯦ ꯑꯗꯣ ꯂꯥꯛꯔꯒ ꯃꯝꯈ꯭ꯔꯕ ꯋꯥꯀꯤꯡ ꯆꯠ ꯀꯦ ꯍꯥꯏꯅ ꯇꯧꯕ ꯃꯇꯝꯗ ꯑꯃꯨꯛꯀ ꯑꯁ ꯁꯣꯝꯗ ꯑꯩ ꯂꯥꯡꯊꯕꯥꯜꯗ ꯑꯩꯈꯣꯏ ꯆꯔꯆ ꯀꯤ ꯃꯤ ꯑꯃ ꯅꯥꯏꯌꯦ ꯄ꯭ꯔꯊꯅꯥ ꯇꯧꯕ ꯂꯥꯛ__ ꯑꯣ ꯑꯣꯠꯂꯣ ꯍꯥꯏꯅ ꯑꯃꯨꯛꯀ ꯆꯠꯈꯤꯕ ꯑꯗꯨꯒꯤꯅꯤꯗ
ꯑꯣ ꯑꯠꯆꯥ ꯑꯠꯆꯥ ꯅꯪ ꯑꯗꯨꯝ ꯁꯟꯗꯦ ꯈꯨꯗꯤꯡꯒꯤ ꯅꯪ ꯑꯗꯨꯝ ꯆꯔꯆ ꯆꯠꯂꯦ
ꯆꯠꯂꯦ
ꯑꯣ ꯑꯗꯨꯁꯨ ꯐꯩꯅꯦ
ꯎꯝ
ꯅꯣꯏ ꯑꯃ ꯎꯝ ꯑꯗꯨꯒ ꯁꯨꯝ ꯇꯃꯦꯡꯂꯣꯡꯗꯔ ꯀꯩꯅꯣꯃ ꯍꯦꯛ ꯍꯦꯛ ꯑꯣꯔꯦꯟꯁ ꯐꯦꯁꯇꯤꯚꯦꯜ ꯇꯧꯕꯗ ꯅꯣꯏꯒꯤ ꯃꯤꯅ ꯇꯧꯕ ꯅꯠꯇ꯭ꯔꯣ ꯑꯗꯣ
ꯑꯣꯔꯦꯟꯖ ꯐꯦꯁꯇꯤꯚꯦꯜꯗꯣ ꯇꯃꯦꯡꯂꯣꯡꯗꯅꯦ
ꯑꯗꯣ ꯍꯥꯏꯗꯤ ꯅꯣꯏꯒꯤ ꯀꯥꯡꯕꯨꯅ ꯑꯗꯨꯝ ꯇꯧꯕ꯭ꯔꯕꯥ ꯖꯁ ꯂꯥꯏꯛ ꯑ ꯑꯩꯅ ꯍꯥꯏꯕꯗꯤ ꯑꯗꯨꯝ ꯇꯥꯡꯈꯨꯜꯒꯨꯝꯕ ꯀꯕꯨꯏ ꯔꯣꯡꯃꯩ ꯂꯩꯅ ꯑꯗꯣ ꯅꯣꯏ ꯑꯅꯝꯕꯅ ꯔꯣꯡꯃꯩꯅ ꯇꯧ ꯇꯧꯕ ꯅꯠꯇ꯭ꯔꯣ ꯑꯥ
ꯑꯁꯤ ꯄꯥꯏꯕꯁꯦ ꯗꯤꯁꯇ꯭ꯔꯤꯛ ꯑꯦꯠꯃꯤꯠ ꯑꯦꯠꯃꯤꯅꯤꯁꯇ꯭ꯔꯦꯇꯔꯅ ꯄꯥꯏꯕꯅꯤꯕ ꯃꯣꯏꯗꯤ ꯄꯨꯅꯞ ꯑꯍꯥ ꯍꯥ ꯒꯣꯔꯃꯦꯟ ꯃꯅꯤꯄꯨꯔ ꯒꯣꯔꯃꯦꯟꯅꯁꯨ ꯀꯩꯅꯣꯗꯤ ꯐꯟꯒꯨꯝꯕꯗꯤ ꯄꯤ ꯄꯤꯕ ꯃꯥꯜꯂꯦ ꯑꯗꯣ
ꯑꯣ
ꯑꯌꯥꯝꯕ ꯗꯤ ꯁꯤꯅ ꯄꯥꯏꯌꯦꯕ
ꯑꯣ ꯑꯠꯆꯥ ꯆꯥ ꯆꯥ ꯍꯥꯏꯗꯤ ꯍꯥꯟꯅꯗꯤ ꯏꯔꯥꯡ ꯈꯔ ꯇꯧꯗ꯭ꯔꯤꯉꯩꯗꯗꯤ ꯑꯗꯨꯝ ꯑꯩꯈꯣꯏ ꯃꯌꯥꯝꯁꯨ ꯌꯦꯡꯕ ꯑꯗꯨꯝ ꯆꯠꯂꯝꯃꯦꯕ
ꯑꯣ
ꯑꯗꯣ ꯍꯧꯖꯤꯛꯀꯥꯟꯗꯤ ꯏꯔꯥꯡ ꯂꯩꯕꯅꯤꯅꯦ ꯂꯝꯕꯤꯗꯣ ꯈꯤꯇꯪ ꯆꯠꯄꯗꯣ ꯅꯨꯡꯉꯥꯏꯇ꯭ꯔꯦꯅ ꯍꯥꯏꯗꯤ ꯁꯣꯏ ꯁꯣꯏꯕ ꯉꯥꯝꯕ ꯍꯥꯏꯕꯁꯤ ꯇꯝꯕ ꯉꯝꯗꯦꯅ
ꯍꯣꯏ ꯍꯧꯖꯤꯛ ꯑꯩꯈꯣꯏꯁꯨ ꯌꯥꯝ ꯋꯥꯔꯦꯗ ꯆꯠꯊꯣꯛ ꯆꯠꯁꯤꯟꯁꯦ ꯍꯥꯏꯗꯤ ꯀꯨꯀꯤ ꯈꯨꯟ ꯂꯥꯟꯒꯗꯕꯅꯤꯅꯀꯣ ꯍꯥꯏꯗꯤ ꯍꯧꯖꯤꯛꯀꯥꯟꯁꯦ ꯑꯃ ꯑꯃꯕꯨ ꯌꯥꯅꯥꯗ꯭ꯔꯒ ꯂꯩꯕꯅꯤꯅ ꯆꯠꯊꯣꯛꯄꯁꯦ ꯌꯥꯝ ꯋꯥ__ ꯍꯥꯏꯗꯤ ꯀꯔꯤꯔ ꯍꯥꯏꯔꯒ ꯍꯧꯖꯤꯛ ꯏꯝꯐꯥꯜ ꯃꯅꯨꯡꯗꯗꯤ ꯀꯩꯁꯨ ꯇꯧꯗꯦꯕ
ꯍꯣꯏ ꯍꯣꯏ
ꯆꯤꯡꯂꯣꯝꯗꯁꯨ ꯀꯩꯁꯨ ꯇꯧꯗꯦ ꯇꯃꯦꯡꯂꯣꯡ ꯃꯅꯨꯡꯗꯁꯨ ꯀꯩꯁꯨ ꯇꯧꯗꯦꯕ ꯀꯥꯡꯄꯣꯛꯄꯤ ꯃꯅꯨꯡꯗꯁꯨ ꯇꯧꯗꯦꯕ ꯄ꯭ꯔꯣꯕ꯭ꯂꯦꯝꯁꯦ ꯍꯧꯖꯤꯛꯁꯦ ꯑꯗꯨ ꯂꯝꯕꯤ ꯂꯥꯟꯕꯗꯨꯅꯤꯕ ꯑꯃ ꯑꯃ
ꯑꯍꯣꯏ ꯍꯣꯏ ꯍꯣꯏ ꯃꯥꯥꯏ ꯃꯥꯒꯤ ꯕꯣ ꯕꯣꯔꯗꯔ ꯂꯩꯅꯕꯗꯣ
ꯑꯧ ꯑ__ ꯑꯗꯨ ꯂꯥꯟꯒꯗꯕꯅꯤꯅ ꯍꯧꯖꯤꯛꯇꯤ ꯆꯠꯊꯣꯛ ꯆꯠꯁꯤꯟꯁꯦ ꯋꯥꯔꯦꯗ ꯅꯍꯥꯟꯗꯣ ꯑꯩ ꯇꯃꯦꯡꯂꯣꯡ ꯆꯠꯒꯗꯕꯅꯤꯕ ꯑꯩꯒꯤ ꯏꯃꯥꯒꯤ ꯃꯃꯥꯗꯣ
ꯎꯝ
ꯂꯩꯈꯤꯗ꯭ꯔꯦꯕ ꯑꯗꯨꯒꯤ ꯑꯗꯨ ꯑꯗꯨꯗꯁꯨ ꯆꯠꯇ꯭ꯔꯦꯕ ꯑꯩꯗꯣ ꯀꯔꯤꯔꯥ ꯍꯥꯏꯔꯒ ꯃꯣꯏꯅꯁꯨ ꯂꯥꯛꯑꯔꯅꯨ ꯍꯥꯏꯗꯤ ꯏꯔꯥꯡꯗꯣ ꯐꯠꯇꯕꯅꯤꯅꯀꯣ ꯂꯥꯛꯑꯅꯨ ꯍꯥꯏꯔꯦ
ꯎꯝ
ꯑꯩ ꯂꯥꯛ ꯕꯗꯤ ꯂꯥꯛꯅꯤꯡꯕꯅꯤꯕ ꯑꯗꯨꯒꯨꯝꯕꯗꯤ ꯍꯥꯏꯗꯤ ꯂꯥꯁ ꯐꯤꯌꯥꯔꯋꯦꯜꯅꯤꯅ ꯃꯣꯏꯒꯤꯗꯣ ꯑꯗꯨꯗꯤ ꯑꯩꯈꯣꯏꯅ ꯃꯆꯥ ꯃꯁꯨꯁꯤꯡꯅ ꯇꯧꯐꯝ ꯇꯧꯕ ꯌꯥꯕꯗꯨꯁꯨ ꯑꯗꯨꯝ ꯇꯧꯕꯤꯕ ꯌꯥꯏꯗꯅ
ꯃꯥꯅꯦ ꯃꯥꯅꯦ ꯃꯥꯅꯦ
ꯑꯩꯗꯤ ꯇꯧꯕ ꯐꯪꯗ꯭ꯔꯦ ꯀꯔꯤꯒꯤꯔꯥ ꯍꯥꯏꯔꯒ ꯑꯁꯤ ꯃꯅꯤꯄꯨꯔꯒꯤ ꯁꯤꯆꯨꯋꯦꯁꯟꯁꯤꯅꯀꯣ
ꯃꯥꯅꯦ ꯃꯥꯅꯦ ꯃꯥꯅꯦ
ꯈꯣꯠꯄꯗꯨ ꯅꯨꯡꯉꯥꯏꯇꯕꯅꯤꯅ
ꯑꯗꯨꯅꯤꯅꯦ ꯍꯧꯖꯤꯛꯀꯥꯟꯗꯤ ꯏꯔꯥꯡꯁꯤꯅ ꯑꯗꯨꯝ ꯍꯥꯏꯗꯤ ꯃꯅꯤꯄꯨꯔꯁꯦ ꯌꯥꯝ ꯅꯨꯡꯉꯥꯏꯇ꯭ꯔꯦꯕ ꯂꯩꯕꯗꯀꯣ ꯌꯥꯝ ꯑꯗꯨ ꯌꯥꯝ ꯅꯨꯡꯁꯤ ꯆꯥꯟꯅꯅ ꯂꯩꯕ ꯌꯥꯕꯗꯣ ꯏꯔꯥꯡ ꯇꯧꯔ ꯀꯔꯤ ꯀꯥꯟꯅꯩ ꯑꯗꯨꯝ ꯑꯩꯈꯣꯏꯒꯤ ꯏꯀꯣꯅꯣꯃꯤꯗꯁꯨ ꯌꯥꯝ ꯗꯥꯎꯟꯐꯣꯜ ꯆꯠꯂꯤꯅ
ꯎꯝ
ꯍꯥꯏꯗꯤ ꯁꯤ ꯑꯩꯈꯣꯏ ꯂꯣꯏꯅꯃꯛꯀꯤ ꯃꯥꯡꯖꯕꯅꯦꯕ
ꯏꯔꯥꯡ ꯇꯧꯔꯒ ꯄꯣꯠ ꯃꯃꯜꯗꯣ ꯑꯗꯨꯝ ꯆꯞ ꯃꯥꯟꯅꯔꯒ ꯂꯩꯔꯗꯤ ꯐꯩꯌꯦ ꯄ ꯀꯥꯈꯜꯅꯤ
ꯃꯥꯅꯦ ꯍꯥꯏꯗꯤ ꯑꯩꯈꯣꯏ ꯃꯅꯤ ꯃꯄꯨꯔ ꯍꯥꯏꯁꯤ ꯑꯅꯝꯕꯅ ꯑꯩꯈꯣꯏꯅ ꯆꯥꯔꯤꯁꯦ ꯃꯄꯥꯟ ꯂꯝꯗꯒꯤ ꯄꯨꯁꯤꯜꯂꯛꯄ ꯉꯥꯛꯇꯅꯦꯕ
ꯑꯣ ꯑꯗꯨꯅꯦ
ꯑꯗꯨꯅ ꯂꯝꯕꯤꯒꯨꯝꯕ ꯑꯗꯨꯝ ꯏꯀꯣꯅꯣꯃꯤꯛ ꯕ꯭ꯂꯣꯀꯦꯠꯀꯨꯝꯕ ꯇꯧꯕ ꯈꯣꯠꯄ ꯕꯟ ꯇꯧꯕꯗꯣ ꯑꯗꯨꯝ ꯂꯝꯕꯤꯗ ꯒꯥꯔꯤ ꯂꯥꯛꯄ ꯌꯥꯗ꯭ꯔꯦ
ꯎꯝ
ꯑꯗꯨꯅꯗꯤ ꯂꯥꯛꯑꯁꯨ ꯆꯥꯅꯤꯡꯉꯥꯏꯗꯣ ꯑꯗꯨꯝ ꯌꯥꯝ ꯇꯥꯡ ꯇꯥꯡ ꯌꯣꯜꯂꯦꯀꯣ
ꯑꯥ ꯑꯗꯨꯅꯦ
ꯑꯩꯈꯣꯏꯒꯤ ꯑꯗꯨꯝ ꯀꯔꯕꯥꯔ ꯋꯥꯂꯥ ꯕꯤꯖꯤꯅꯦꯁꯃꯦꯟꯁꯤꯡꯁꯤꯅ ꯃꯣꯏꯅ ꯑꯗꯨꯝ ꯁꯥꯟꯅꯔꯦꯕ
ꯎꯝ
ꯑꯦ ꯂꯝꯕꯤ ꯕ꯭ꯂꯣꯀꯦꯠ ꯇꯧꯕꯅꯤꯅ ꯑꯗꯨꯝ ꯍꯥꯏꯗꯤ ꯃꯣꯏꯗꯗꯤ ꯄꯣꯠꯇꯣ ꯍꯥꯟꯅ ꯏꯁꯇꯣꯛꯀꯤ ꯂꯩꯗꯣꯏꯅꯦꯕꯀꯣ
ꯎꯝ
ꯑꯗꯨꯒ ꯂꯝꯕꯤ ꯊꯤꯡꯕꯒꯤ ꯅꯃꯥꯗ ꯃꯣꯏꯅ ꯑꯗꯨꯝ ꯄꯣꯠꯇꯣ ꯇꯥꯡ ꯇꯥꯡ ꯌꯣꯟꯕ ꯍꯥꯏꯇꯥꯔꯦꯅꯦ ꯄꯩꯁꯥ ꯄꯥꯏꯕ ꯃꯤꯕꯨꯗꯤ ꯌꯥꯝ ꯅꯨꯡꯉꯥꯏꯕ
ꯑꯥꯎ
ꯑꯗꯨꯒ ꯑꯩꯈꯣꯏꯒꯤ ꯅꯣꯡꯃꯒꯤ ꯁꯨꯔꯒ ꯆꯥꯕ ꯃꯤꯗꯗꯤ ꯌꯥꯝ ꯋꯥꯍꯜꯂꯤꯗꯅ
ꯑꯗꯨꯅꯤ ꯆꯝꯃꯃꯦ
ꯑꯗꯨꯅꯤ ꯒꯣꯔꯃꯦꯟꯁꯨ ꯍꯧꯖꯤꯛ ꯏꯔꯥꯡꯁꯦ ꯂꯣꯏꯁꯤꯟꯕꯒꯤ ꯋꯥꯈꯜ ꯂꯩꯇꯦ
ꯎꯝ ꯂꯩꯇꯦ ꯂꯣꯏꯈꯤꯔꯣꯏ
ꯂꯣꯏꯈꯤꯔꯣꯏ ꯂꯥꯟꯁꯤ ꯑꯗꯣ ꯑꯗꯨꯝ ꯈꯔꯗꯤ ꯂꯩꯈꯤꯅꯤ
ꯂꯥꯟꯕꯗꯤ ꯑꯗꯨꯝ ꯂꯩꯒꯅꯤ ꯍꯥꯏꯔꯁꯨ ꯑꯩꯈꯣꯏꯁꯦ ꯌꯥꯝ ꯀ ꯀꯔꯤ ꯍꯥꯏꯁꯤꯔꯥ
ꯎꯝ
ꯌꯥꯝ ꯋꯥꯕ ꯍꯥꯏꯇꯥꯔꯦꯀꯣ
ꯍꯣꯏ ꯍꯣꯏ
ꯁꯤꯡꯗꯤ ꯀꯩꯁꯨ ꯇꯧꯗꯦꯕ ꯁꯤꯁꯦ ꯄ꯭ꯔꯣꯕ꯭ꯂꯦꯝꯁꯦ ꯃꯣꯏꯒꯤꯗꯤ ꯃꯈꯣꯏ ꯣꯏ ꯄꯣꯕ꯭ꯂꯦꯝ ꯂꯩꯔꯤꯦ
ꯃꯥꯅꯦ ꯃꯥꯅꯦ ꯂꯝꯕꯤ ꯆꯠꯊꯣꯛꯁꯤꯟ ꯆꯠꯀ ꯌꯥꯗ꯭ꯔꯗꯤ ꯑꯩꯈꯣꯏꯗꯤ ꯒꯥꯔꯤ ꯆꯠꯂ ꯆꯥꯛꯑꯅꯤ ꯄꯨꯁꯟꯅꯤꯡꯉꯥꯏ ꯂꯝꯕꯤꯁꯨ ꯂꯩꯇꯦ ꯑꯗꯨꯅꯦꯕ ꯇꯧꯕꯁꯦ ꯍꯥꯏꯗꯤ ꯉꯁꯤꯐꯥꯎꯗ ꯑꯩꯈꯣꯏꯒꯤ ꯄ꯭ꯔꯤꯊ꯭ꯤꯕꯤꯁꯤꯗ ꯂꯥꯟ ꯇꯧꯕꯗꯀꯣ
ꯎꯝ
ꯄ꯭ꯔꯣꯐꯤꯠ ꯐꯪꯕ ꯑꯝꯇ ꯂꯩꯇꯦꯕ
ꯑꯥꯎ ꯑꯗꯨꯅꯦ
ꯂꯣꯏꯅꯃꯛ ꯃꯥꯡꯖꯒꯅꯦꯕ
ꯆꯨꯝꯃꯦ
ꯑꯗꯨꯝ ꯑꯗꯨ ꯈꯪꯅ ꯈꯪꯅ ꯑꯗꯨꯝ ꯇꯧꯕꯁꯦ ꯈꯪꯗꯦ ꯋꯥꯈꯜ ꯌꯥꯎꯗꯦꯕ ꯃꯣꯏꯁꯨ ꯋꯥꯒꯅꯤ ꯑꯩꯈꯣꯏꯁꯨ ꯋꯥꯒꯅꯤ
ꯎꯝ
ꯑꯗꯨꯗꯤ ꯍꯥꯏꯗꯤ ꯑꯩꯈꯣꯏ ꯃꯤꯑꯣꯏꯕ ꯍꯥꯏꯁꯦ ꯅꯣꯡꯃꯗꯤ ꯂꯣꯏꯅ ꯁꯤꯔꯗꯧꯕ ꯉꯥꯛꯇꯅꯦꯕ
ꯆꯨꯝꯃꯦ
ꯑꯗꯨꯅ ꯑꯩꯈꯣꯏꯅ ꯍꯤꯡꯉꯩꯁꯤꯗ ꯅꯨꯡꯁꯤ ꯆꯥꯟꯅꯅ ꯍꯤꯡꯕꯗꯨꯅ ꯐꯠꯇ꯭ꯔꯣ
ꯑꯗꯨꯅ ꯐꯩꯌꯦꯕ ꯑꯗꯨꯕꯨ ꯃꯣꯏꯁꯤꯁꯨ ꯇꯧꯒꯅꯨ ꯍꯥꯏꯕ ꯇꯧꯅꯤꯡꯕꯅꯤꯅꯀꯣ
ꯍꯣꯏ
ꯃꯣꯏꯒꯤ ꯄ꯭ꯔꯣꯕ꯭ꯂꯦꯝꯁꯨ ꯈꯔ ꯂꯩꯌꯦꯕ ꯁꯤꯁꯦ ꯄꯣꯠꯁꯦ
ꯂꯩ ꯂꯩꯌꯦ
ꯎꯝ ꯑꯃ ꯑꯃꯕꯨ ꯕ꯭ꯂꯦꯝ ꯇꯧꯕꯗꯤ ꯅꯠꯇꯦ
ꯃꯥꯅꯦ ꯃꯥ ꯃꯥꯅꯦ ꯑꯩꯈꯣꯏꯅ ꯄꯥꯝꯃꯗꯤꯀꯣ ꯑꯩꯈꯣꯏꯅꯤ ꯃꯅꯤꯄꯨꯔꯤꯗ ꯂꯩꯃꯤꯟꯅꯔꯤꯕ ꯑꯩꯈꯣꯏꯒꯤ ꯏꯟꯗꯤꯖꯤꯅꯁ ꯀꯝꯃꯨꯅꯤꯇꯤꯁꯤꯡꯁꯦ
ꯎꯝ
ꯁꯤ ꯌꯥꯝ ꯅꯨꯡꯁꯤ ꯆꯥꯟꯅꯅ ꯂꯩꯕꯗꯣ ꯄꯥꯝꯃꯦꯕ
ꯕꯤꯟꯅꯦ
ꯑꯗꯣ ꯍꯧꯖꯤꯛ ꯃꯅꯤꯄꯨꯔꯗ ꯃꯦꯟꯂꯤ ꯑꯩꯈꯣꯏꯗ ꯊꯣꯛꯏꯕ ꯄ꯭ꯔꯣꯕ꯭ꯂꯦꯝꯁꯤꯗꯤ ꯀꯩꯅꯣ ꯌꯥꯎꯔꯤ ꯃꯄꯥꯟ ꯂꯝꯒꯤꯁꯨ ꯌꯥꯝ ꯌꯥꯎꯕ ꯃꯥꯜꯂꯦꯕ ꯈꯨꯠꯇꯣꯀꯣ
ꯑ
ꯑꯗꯨꯅ ꯑꯗꯨꯝ ꯂꯥꯟꯁꯤ ꯑꯍꯥꯟꯕ ꯐꯥꯔꯁꯇꯗꯤ ꯑꯩꯈꯣꯏꯗꯣ ꯂꯥꯟꯗꯣ ꯑꯗꯨꯝ ꯑꯦ ꯖꯁ ꯇꯨ ꯗꯦꯁ ꯊ꯭ꯔꯤ ꯗꯦꯖꯇ ꯂꯩꯒ ꯂꯥꯟꯁꯦ ꯑꯗꯨꯝ ꯐꯈ꯭ꯔꯅꯤ ꯋꯥꯈꯜꯗꯧꯕ ꯉꯥꯏꯍꯥꯛ ꯁꯥꯎꯅꯤꯡꯕꯒꯤ ꯇꯧꯕ ꯑꯣꯏꯔꯝꯒꯅꯤ ꯈꯜꯂꯦꯕ
ꯎꯝ
ꯑꯗꯨ ꯅꯠꯇ꯭ꯔꯦꯕ ꯁꯤꯗꯤ ꯄꯨꯔꯥ ꯀꯩ ꯍꯥꯏꯁꯤꯔꯥ ꯄ꯭ꯔꯤꯄ꯭ꯂꯥꯟꯒꯨꯝꯕ ꯇꯧꯔꯒ ꯇꯧꯕ ꯃꯥꯜꯂꯦꯕ ꯃꯑꯣꯡꯗꯣ ꯑꯗꯩꯗꯤ ꯑꯩꯈꯣꯏ ꯑꯩꯈꯣꯏꯒꯤ ꯂꯩꯔꯤꯕ ꯍꯥꯏꯗꯤ ꯄꯣꯂꯤꯇꯤꯁꯤꯌꯥꯟꯁꯤꯡꯗꯨ ꯃꯣꯏ ꯑꯗꯨꯝ ꯄꯣꯂꯤꯇꯤꯀꯦꯜ ꯕꯦꯅꯤꯐꯤꯠ ꯇꯧꯔ ꯂꯩꯔꯒ
ꯎꯝ
ꯋꯥꯗꯣ ꯐꯖꯅ ꯃꯣꯏꯁꯨ ꯉꯥꯡꯗꯦꯕ ꯃꯣꯏꯒꯤ ꯈꯨꯗꯣꯡꯆꯥꯥꯕ ꯌꯦꯡꯉꯒꯀꯣ ꯑꯗꯨꯝ ꯇꯧꯔ ꯂꯩꯅꯤꯅ ꯂꯥꯟꯁꯨ ꯂꯣꯏꯗ꯭ꯔꯦ ꯃꯣꯏꯗꯤ ꯌꯥꯝ ꯅꯨꯡꯉꯥꯏꯌꯦ ꯃꯣꯏꯗꯤ ꯄꯩꯁꯥ ꯄꯥꯏꯕꯅꯤꯅꯀꯣ
ꯑꯩꯈꯣꯏꯅꯤꯕ ꯋꯥꯔꯤꯁꯦ
ꯍꯣꯏ ꯑꯩꯈꯣꯏꯒꯤ ꯁꯤꯚꯂꯤꯌꯟꯁꯤꯡꯗꯅꯦꯕ ꯋꯥꯔꯤꯁꯤꯡꯁꯦ
ꯑꯩꯈꯣꯏꯒꯤ ꯆꯔꯥꯒꯤ ꯇꯥꯜꯂꯒ ꯆꯥꯕ ꯀꯥꯡꯕꯨꯅꯤꯅꯀꯣ
ꯃꯥꯅꯦ ꯃꯥꯅꯦ
ꯍꯧꯣꯏꯕ ꯋꯥꯕꯁꯦ
ꯗꯣꯅꯦ ꯁꯤ ꯑꯗꯨꯝ ꯍꯥꯏꯗꯤ ꯀꯨꯏꯅ ꯇꯧꯔꯒ ꯑꯗꯨꯝ ꯋꯥꯕ ꯍꯦꯟꯗꯣꯏꯅꯦꯕ
ꯎꯝ
ꯑꯗꯨꯅ ꯁꯤ ꯑꯗꯨꯝ ꯑꯩ ꯑꯃꯝꯛꯇꯪꯅꯤ ꯄꯥꯝꯁꯗ ꯒꯣꯔꯃꯦꯦꯟꯟꯅ ꯑꯨꯛꯇꯪ ꯁꯣꯂꯨꯁꯟ ꯑꯝꯇꯪ ꯄꯨꯊꯣꯛꯄꯤꯔꯒꯀꯣ
ꯎꯝ
ꯍꯥꯏꯗꯤ ꯁꯤꯗꯤ ꯍꯣꯜꯀꯦꯜ ꯁꯣꯂꯨꯁꯟ ꯄꯨꯔꯛꯇ꯭ꯔꯒꯗꯤ ꯏꯟꯈꯥꯡꯁꯤꯦ ꯐꯔꯣꯏꯕ ꯍꯥꯏꯗꯤꯆꯤꯟꯅ ꯍꯥꯏꯕ ꯌꯥꯕ ꯍꯥꯏꯗꯤ ꯑꯦ ꯅꯣꯏꯁꯨ ꯂꯥꯛꯕꯁꯨ ꯇꯧꯔꯣꯏ ꯑꯩꯈꯣꯏ ꯀꯁꯨ ꯇꯧꯔꯣꯏ ꯍꯥꯏꯔꯁꯨ ꯍꯥꯏꯗꯤ ꯑꯩꯈꯣꯏꯗ ꯊꯥꯖꯅꯕ ꯍꯥꯏꯕꯗꯣ ꯋꯥꯠꯈ꯭ꯔꯕꯅꯤꯅ ꯃꯣꯏꯁꯨ ꯂꯥꯛꯅꯤꯡꯉꯣꯏ ꯑꯩꯈꯣꯏꯁꯨ ꯆꯠꯅꯤꯡꯉꯣꯏꯕ ꯑꯗꯨ ꯏꯝꯐꯥꯜꯗꯗꯤ ꯌꯥꯝ ꯐꯗꯤ ꯐꯕꯅꯤ ꯑꯦꯅꯤ ꯀꯝꯃꯨꯅꯤꯇꯤ ꯂꯥꯛꯄꯗꯗꯤ ꯑꯩꯈꯣꯏ ꯀꯅꯥꯝꯇ ꯑꯄꯟꯕ ꯄꯤꯗꯦꯕ
ꯑꯗꯨꯅꯦ
ꯑꯗꯣ ꯑꯩꯈꯣꯏꯅ ꯆꯤꯡꯗ ꯁꯠꯄꯗ ꯎꯄꯥꯏ ꯂꯩꯇꯕꯁꯦ ꯁꯤ ꯃꯉꯥꯏꯔꯦ ꯈꯔ ꯋꯥꯔꯤꯁꯦ ꯑꯩꯈꯣꯏꯅ
ꯈꯣꯏꯁꯨ ꯋꯥꯔꯦꯕ ꯍꯧꯖꯤꯛꯇꯤ
ꯑꯗꯨꯅꯤ ꯍꯧꯖꯤꯛꯇꯤ ꯂꯥꯟꯗꯣ ꯂꯣꯏꯅ ꯈꯨꯠꯅ ꯂꯣꯏꯅ ꯀꯝꯃꯨꯅꯤꯇꯤ ꯈꯨꯗꯤꯡꯃꯛ ꯂꯥꯟ ꯇꯧꯔ ꯂꯩꯔꯦ
ꯎꯝ
ꯏ ꯁꯤ ꯐꯠꯇꯤ ꯐꯠꯇꯕꯅꯦ ꯃꯣꯏꯅ ꯇꯧꯕꯁꯦ
ꯍꯣꯏ ꯂꯥꯟꯒꯤꯁꯦ ꯂꯣꯏꯕ ꯅꯥꯏꯔꯔꯣꯏꯗ
ꯍꯣꯏ ꯆꯨꯝꯃꯦ ꯂꯥꯟꯕꯨꯗꯤ ꯂꯣꯏꯕꯕꯨꯗꯤ ꯅꯥꯏꯔꯔꯣꯏ
ꯁꯤꯜꯂꯁꯨ ꯑꯃꯒꯤ ꯑꯗꯨꯝ ꯃꯨꯛꯀ ꯑꯃ ꯑꯃꯕꯨ ꯔꯤꯚꯦꯟꯁ ꯇꯧꯕꯒꯤ ꯋꯥ ꯈꯜꯁꯦ ꯂꯣꯏ ꯂꯩꯅꯔꯦꯕ ꯍꯧꯖꯤꯛꯁꯦ
ꯍꯣꯏꯅꯦ ꯑꯗꯨꯅꯤꯅꯦ ꯑꯗꯣ ꯁꯝꯅ ꯍꯥꯏꯔꯕꯗ ꯑꯩꯈꯣꯏ ꯁꯤꯚꯤꯂꯤꯟꯁꯤꯡꯅꯗꯤ ꯁꯤꯒꯤ ꯁꯣꯂꯨꯁꯟ ꯄꯨꯔꯛꯄ ꯉꯝꯃꯣꯏꯕ
ꯎꯝ
ꯍꯥꯏꯗꯤ ꯁꯤ ꯒꯣꯔꯃꯦꯟꯅ ꯃꯣꯏꯒꯤ ꯀꯩꯅꯣ ꯔꯦꯁꯄꯣꯟꯁꯤꯕꯤꯂꯤꯇꯤ ꯂꯧꯕꯤꯒꯗꯕꯅꯦꯕ ꯃꯣꯏꯅ
ꯎꯝ
ꯃꯣꯏꯅ ꯇꯧꯕꯤꯗ꯭ꯔꯒꯗꯤ ꯈꯤꯇꯪ ꯃꯣꯏꯅ ꯍꯥꯏꯗꯤ ꯗꯥꯏꯂꯣꯛ ꯈꯔ ꯇꯧꯗ꯭ꯔꯒꯗꯤ ꯎꯄꯥꯏ ꯂꯩꯔꯣꯏꯕ ꯂꯩꯔꯤꯕ ꯑꯩꯈꯣꯏꯒꯤ ꯑꯦꯟ ꯖꯤ ꯑꯣꯁꯤꯡꯒꯣ
ꯍꯣꯏ
ꯂꯩꯔꯤꯕ ꯃꯌꯥꯝꯁꯤꯅ ꯈꯤꯇꯪ ꯈꯨꯠꯁꯝꯅꯔꯒ ꯃꯣꯠ ꯃꯥꯅꯅ ꯊꯕꯛ ꯇꯧꯃꯤꯟꯅꯗ꯭ꯔꯒꯗꯤ ꯑꯗꯨꯝ ꯃꯣꯏ ꯁꯨ ꯋꯥꯅꯤ ꯑꯩꯈꯣꯏꯁꯨ ꯋꯥꯅꯤ ꯀꯅꯥꯝꯇ ꯇꯣꯡꯖꯕ ꯂꯩꯇꯦꯕ ꯑꯁꯤꯗ
ꯑ ꯆꯨꯝꯃꯦ ꯆꯨꯝꯃꯦ
ꯑꯗꯨꯅꯤ ꯁꯤꯗꯤ ꯋꯥꯈꯜ ꯇꯥꯃꯤꯟꯅꯕ ꯑꯃ ꯆꯪꯗ꯭ꯔ
ꯑꯥꯎ ꯗꯨꯝ ꯋꯥꯈꯜ ꯂꯨꯕꯁꯦ ꯋꯥꯈꯜ ꯇꯥꯗꯕ ꯀꯣꯏꯗꯅ ꯇꯥꯗ꯭ꯔꯦꯕ
ꯃꯥꯅꯦ ꯃꯥꯅꯦ ꯑꯣ ꯐꯔꯦ ꯅꯪꯁꯨ ꯆꯥꯛ ꯆꯥꯗꯧ ꯆꯥꯊꯣ ꯑꯩꯁꯨ ꯀꯩꯅꯣ ꯇꯧꯔꯨꯒꯦ ꯏꯔꯨꯔꯨꯒꯦ
ꯑꯣꯀꯦ ꯑꯣꯀꯦ
ꯑꯣ ꯍꯣꯏ ꯍꯣꯏ ꯐꯔꯦ ꯐꯔꯦ ꯊꯝꯃꯦꯀꯣ ꯑꯗꯨꯗꯤ